ꯑꯣ ꯍꯜꯂꯣ
ꯇꯥꯕ꯭ꯔ
ꯑꯣ ꯇꯥꯏꯌꯦ ꯇꯥꯏ ꯆꯦ
ꯎꯝ
ꯆꯦꯅ ꯍꯥꯏꯔꯛꯄꯗꯣ ꯊꯣ ꯈꯛ ꯉꯥꯏꯔꯦ ꯑꯩꯅ ꯆꯠꯇꯕꯁꯦ ꯑꯩ ꯂꯩꯕꯔꯦꯟ ꯀꯣꯂꯦꯖꯁꯨ ꯆꯠꯂꯨꯔꯦ ꯆꯠꯂꯨꯔꯦ ꯑꯥꯁꯣꯝꯒꯤꯁꯨ ꯆꯠꯂꯨꯔꯁꯤ
ꯆꯠꯂꯒ ꯌꯦꯡꯉꯨ
ꯎꯝ ꯇꯣ ꯍꯧꯖꯤꯛꯇꯤ ꯍꯧꯖꯤꯛꯇꯤ ꯑꯗꯨꯝ ꯃꯤ ꯀꯥꯟꯅꯔꯝꯕ ꯃꯥꯜꯂꯦ ꯑꯗꯨꯝ ꯃꯌꯥꯏ ꯂꯝꯕꯤ ꯀꯣꯜꯂꯦꯁꯇꯣ
ꯑꯥ ꯍꯧꯖꯤꯛꯇꯤ ꯂꯣꯏ ꯀꯥꯟꯅꯔꯦ ꯀꯣꯂꯦꯖ ꯂꯣꯏꯅꯃꯛꯅꯦ ꯀ꯭ꯂꯥꯁ ꯌꯥꯎꯗꯕ ꯌꯥꯗ꯭ꯔꯦꯅ ꯍꯥꯏꯕꯅꯦꯕ ꯑꯃ ꯀꯩꯅꯣꯗꯒꯤ
ꯎꯔꯦꯕ ꯍꯥꯏꯗꯤ ꯐ꯭ꯔꯦꯁꯔ ꯐ꯭ꯔꯦꯁꯔꯁꯃꯤꯠ ꯇꯧꯕ ꯃꯥꯜꯂꯤ ꯃꯣꯏꯗꯣ
ꯑꯣꯖꯥꯁꯨ ꯁꯥꯇ꯭ꯔꯁꯨ ꯐꯖꯅ ꯀꯥꯗꯕ ꯌꯥꯗ꯭ꯔꯦ ꯍꯥꯏꯕ꯭ꯔ ꯀꯩꯅꯣ ꯑꯗꯨꯃꯥꯏꯅ ꯂꯣꯏ ꯂꯩꯔꯝꯅꯦ ꯑꯦꯝ ꯌꯨ
ꯍꯣꯏ ꯁꯦꯟꯇꯔꯁꯨ ꯑꯇꯣꯞꯄꯗ ꯄꯤꯔꯕꯅꯤꯅ ꯆꯦꯛꯁꯤꯟꯕ ꯍꯧꯔꯝꯃꯅꯤ ꯇꯥꯕ꯭ꯔꯥ
ꯑꯩ
ꯅꯦꯠ ꯈꯔ ꯇꯠꯇꯤ ꯇꯠꯂꯝꯒꯅꯤ ꯑꯩꯅ ꯉꯥꯡꯕꯗꯨꯗꯤ ꯑꯗꯨꯝ ꯇꯠꯇꯕꯨ ꯇꯥꯔꯛꯄ ꯑꯩꯅ ꯑꯩ ꯀꯣꯏꯅꯕꯗꯤ ꯉꯥꯡꯗꯦ
ꯑꯗꯨꯝ ꯐꯖꯅ ꯇꯥꯏ ꯃꯔꯛꯇ ꯑꯃꯨꯛ ꯑꯃꯨꯛ ꯀꯩꯅꯣ ꯆꯞꯄꯒꯤ
ꯀꯩ ꯏꯟꯖꯥꯡ ꯆꯥꯔꯦ ꯍꯥꯏꯕꯅꯣ
ꯉꯁꯥꯏ ꯑꯃ ꯍꯋꯥꯏ ꯇꯧꯔ ꯃꯌꯥꯟ-ꯇꯨꯌꯥꯟ ꯊꯣꯡꯕꯗꯣ
ꯑꯣ ꯍꯣꯏ
ꯍꯋꯥꯏꯑꯁꯥꯡꯕꯤ
ꯍꯋꯥꯏ ꯑꯁꯥꯡꯕꯤ
ꯍꯋꯥꯏ ꯑꯁꯥꯡꯕꯤ ꯍꯥꯏꯁꯤ ꯑꯃ ꯄꯣꯡ ꯍꯋꯥꯏ ꯃꯟꯕꯗꯨꯔ ꯈꯪꯗꯦ ꯃꯃꯤꯡ ꯈꯪꯗꯦ
ꯍꯣꯏ ꯑꯗꯨꯝ
ꯃꯀꯨ ꯌꯥꯎꯔ ꯑꯗꯨꯝ ꯊꯧꯖꯟꯕꯗꯨꯅꯦ ꯀꯥꯡꯉꯧ ꯉꯧꯔꯁꯨ ꯌꯥꯕꯗꯣ
ꯂꯩꯔꯤꯔꯣ ꯅꯠꯇ꯭ꯔ ꯅꯣꯏ ꯍꯤꯡ
ꯑꯈꯣꯏꯒꯤ ꯍꯤꯡꯒꯣꯟꯕꯨꯗꯤ ꯂꯩꯇꯦ ꯑꯩꯈꯣꯏꯗꯤ ꯄꯣꯠ ꯊꯥꯗꯦꯕ ꯂꯩꯇꯦ ꯍꯥꯏꯁꯦ ꯑꯩꯈꯣꯏ ꯉꯥꯅꯨ ꯂꯣꯏꯁꯟꯈ꯭ꯔꯦꯕ ꯑꯗꯨ ꯑꯗꯨ ꯑꯩꯈꯣꯏꯆꯦ ꯍꯣꯏꯗꯩꯅꯤ ꯑꯩꯈꯣꯏ ꯆꯦ ꯍꯣꯏꯗꯤ ꯍꯤꯡꯒꯣꯜ ꯆꯥꯎꯕꯅꯦ ꯃꯣꯏꯗꯒꯤ ꯉꯔꯥꯡ ꯉꯔꯥꯡ ꯃꯣꯏꯗꯩ ꯂꯧꯔꯛꯄ
ꯎꯝ ꯑꯈꯣꯏꯒꯤꯁꯨ ꯂꯩꯌꯦ ꯏꯤꯡꯒꯣꯜ ꯀꯩꯅꯣꯒꯤꯗꯤ ꯏꯟꯖꯥꯡ ꯅꯥꯄꯤꯒꯤꯗꯤ ꯑꯗꯨꯝ
ꯎꯝ
ꯂꯧꯗꯤ ꯂꯩꯇꯕ ꯑꯗꯨꯅ ꯆꯦꯡꯗꯤ ꯋꯥꯜꯂꯦ
ꯅꯣꯡ ꯂꯩ ꯀꯦꯗꯈꯣꯏ
ꯂꯧ ꯑꯩ ꯇꯣꯂꯣꯞ ꯆꯥꯔꯀꯥꯟꯗ ꯑꯣꯏꯅ ꯂꯩꯔꯒꯦ
ꯂꯧ ꯂꯩꯗ꯭ꯔꯁꯨ ꯌꯥꯏ ꯍꯦ ꯂꯧ ꯂꯩꯗꯧꯗ ꯐꯧ ꯑꯣꯏꯅ ꯋꯥꯜꯂ ꯊꯝ ꯂꯧꯔꯣꯏ ꯋꯥ ꯂꯧꯔꯣꯏꯗꯤ
ꯋꯥꯍꯜꯂꯁꯨ ꯐꯪꯉꯦ ꯍꯥꯏꯕ ꯋꯥꯅꯤ ꯑꯗꯨ ꯁꯨꯝ ꯋꯥꯠꯇꯅ ꯂꯩꯍꯟꯅꯤꯡꯕꯗꯣ
ꯎꯝ ꯂꯧ ꯂꯩꯕ ꯍꯥꯏꯁꯦ ꯁꯨꯝ ꯂꯩꯕꯗꯤ ꯌꯥꯏꯀꯣ ꯂꯧ ꯂꯩꯕ ꯍꯥꯏꯁꯦ ꯏꯁꯥꯅ ꯂꯣꯏꯅ ꯁꯨꯕ ꯉꯝꯅꯤ ꯍꯥꯏꯔꯗꯤ ꯂꯩꯕ ꯌꯥꯏ ꯃꯤ ꯌꯣꯟꯗꯒ ꯅꯦꯛꯑ ꯁꯨꯍꯟ ꯕꯗꯨꯗꯤ ꯑꯗꯨꯃꯥꯏꯅ ꯇꯧꯗꯣꯏꯗꯤ ꯐꯧ ꯋꯥꯟꯒꯤꯕꯅ ꯐꯩ ꯅꯦꯠ ꯇꯥꯠꯈ꯭ꯔꯥ ꯃꯥꯜꯂꯦ ꯍꯜꯂꯣ
ꯍꯥꯏꯌꯦ
ꯑꯣ ꯇꯥꯔꯦ ꯍꯧꯖꯤꯛꯕꯨꯗꯤ ꯑꯃ ꯍꯧꯖꯤꯛꯒꯤ ꯐꯧꯒꯤ ꯃꯇꯥꯡ ꯇꯨꯃꯤꯟ ꯂꯩꯒꯤꯕꯗꯨꯗ
ꯋꯥꯈꯟ ꯒꯥꯗꯤ ꯃꯣꯠ ꯖꯥꯠ-ꯖꯥꯠ ꯃꯌꯥꯝ ꯈꯜꯂꯤ ꯖꯥꯠꯅꯤꯗ
ꯎꯝ ꯑꯗꯥꯏ ꯐꯩꯗ ꯑꯗꯥꯏ ꯈꯟꯕꯅ ꯐꯩꯗ
ꯑꯣꯗ꯭ꯔꯥ ꯑꯣꯏꯊꯣꯛꯑꯣꯏꯗ꯭ꯔꯗꯤ ꯈꯪ
ꯎꯝ ꯑꯗꯨꯗꯤ ꯆꯦ ꯏꯖꯦꯇꯥꯗꯣ ꯈꯛ ꯉꯥꯏꯔꯦ ꯍꯥꯏꯕꯅꯤꯅ ꯃꯃꯥꯡ ꯆꯍꯤꯗꯤ ꯃꯅꯤꯄꯨꯔꯒꯤ ꯇꯝꯕ ꯂꯣꯏꯕ ꯑꯣꯏꯗꯣꯏ ꯅꯠꯇ꯭ꯔꯥ ꯑꯗꯨꯗꯤ
ꯍꯧꯖꯤꯛ ꯃꯁꯇꯥ꯭ꯔ ꯁꯦ ꯇ꯭ꯋꯦꯟꯇꯤ ꯊ꯭ꯔꯤꯗ ꯂꯣꯏꯕ ꯑꯣꯏꯗꯣꯏꯅꯦꯕ ꯑꯗꯣ ꯇ꯭ꯋꯦꯟꯇꯤ ꯊ꯭ꯔꯤꯗ ꯂꯣꯏꯒꯗꯧꯕꯗꯣ ꯑꯦꯛꯖꯥꯝꯕꯨꯗꯤ ꯇ꯭ꯋꯦꯟꯇꯤ ꯐꯣꯔꯗꯅꯦꯕ ꯍꯥꯏꯗꯣꯛꯏꯁꯦ
ꯑꯥ
ꯑꯗꯣ ꯇ꯭ꯋꯦꯟꯇꯤ ꯊ꯭ꯔꯤꯗ ꯂꯣꯏꯒꯗꯕ ꯕꯦꯁꯇꯤ
ꯑꯣ
ꯍꯧꯖꯤꯛꯇꯤ ꯐꯥꯖꯟꯅ ꯀꯣꯔꯁ ꯋꯥꯛ ꯀꯩꯀꯩ ꯇꯧꯈ꯭ꯔꯦꯕ ꯀꯩꯅꯣ
ꯎꯝ ꯃꯃꯥꯡ ꯆꯍꯤꯒꯤ ꯂꯣꯏꯔꯝꯗꯥꯏꯗ ꯃꯅꯤ ꯃꯃꯥꯡ ꯆꯥꯍꯤ ꯂꯣꯏꯔꯝꯗꯥꯏꯗ ꯃꯅꯤꯄꯨꯔ ꯗꯤꯄꯥꯔꯠꯃꯦꯟꯗ ꯂꯥꯛꯑꯝꯃꯦꯕ
ꯎꯝ
ꯏꯆꯦ ꯃꯨꯅꯧ ꯂꯥꯛꯑꯝꯕ
ꯎꯝ ꯐꯖꯗ꯭ꯔꯣ ꯃꯅꯤꯄꯨꯔꯤ ꯗꯤꯄꯥꯔꯠꯃꯦꯟꯗ ꯑꯇꯩ ꯗꯤꯄ꯭ꯥꯠꯃꯦꯟꯗꯩ ꯍꯦꯟꯅ ꯐꯖꯥꯕꯅꯦ
ꯎꯝ
ꯑꯩꯁꯨ ꯑꯦꯝ ꯌꯨꯗ ꯑꯗꯨꯝ ꯂꯩꯅꯤꯡ ꯌꯥꯝ ꯏꯪ ꯆꯤꯛꯄꯅꯦꯕ ꯑꯩꯈꯣꯏ ꯗꯤꯄꯥꯔꯠꯃꯦꯟ
ꯎꯝ ꯅꯨꯡꯉꯥꯏꯕꯅꯦ ꯑꯩꯁꯨ ꯂꯩꯅꯕ ꯍꯣꯠꯅꯒꯦ ꯇꯧꯕꯅꯦ ꯍꯟꯗꯛꯀꯗꯤ ꯑꯍꯨꯝꯂꯛ ꯁꯨꯔꯅꯤ
ꯅꯪꯁꯨ ꯃꯅꯤꯄꯨꯔꯤꯗꯔꯕ
ꯅꯠꯇꯦ ꯑꯩ ꯀꯃꯁꯨ ꯅꯠꯇꯦ ꯃꯅꯤꯄꯨꯔꯤꯁꯨ ꯅꯠꯇꯦ ꯑꯩ ꯑꯝꯕ ꯀꯔ ꯊꯥꯕꯅꯦꯕꯀꯣ ꯑꯅꯤꯔ ꯊꯥꯈ꯭ꯔꯦ ꯑꯅꯤꯔꯗꯨꯣ ꯈꯟꯗꯦ ꯍꯟꯗꯛꯀ ꯊꯥꯅꯤ ꯍꯟꯗꯛꯀ ꯈꯜꯂꯗꯤ ꯈꯜꯂꯒ ꯑꯝꯇꯪ ꯂꯥꯏꯕ꯭ꯔꯦꯔꯤ ꯌꯥꯝ ꯆꯠꯅꯤꯡꯕꯨ ꯍꯥꯏꯇꯥꯔꯦ꯫
ꯎ ꯑꯦ ꯂꯥꯏꯕ꯭ꯔꯦꯔꯤꯒꯤꯗꯤ ꯑꯗꯨꯝ ꯃꯤꯡ ꯆꯜꯂꯒ ꯌꯥꯕꯅꯦ꯫
ꯌꯥꯏꯑꯌꯦ ꯑꯗꯨꯕꯨꯗꯤ ꯑꯗꯨꯗꯤ ꯊꯑꯣꯏꯅ ꯂꯥꯏꯕ꯭ꯔꯦꯔꯤꯒꯤꯗꯃꯛꯇ ꯂꯥꯛꯄꯗꯨꯗꯤ ꯐꯥꯔꯛ ꯇꯌꯦꯗꯅ꯫ ꯂꯥꯏꯕꯤ ꯂꯥꯛꯄꯒꯤ ꯍꯣꯁꯇꯦꯜꯗꯒ ꯂꯩꯌꯦ ꯇꯟꯗꯣ ꯑꯩ ꯑꯝꯕꯦꯗꯀꯔꯗ ꯈꯜꯂꯦ ꯍꯥꯏꯔꯒꯗꯤ ꯍꯣꯁꯇꯦꯜ ꯑꯃꯗꯤ ꯑꯗꯨꯝ ꯂꯩ ꯌꯥꯔꯅꯤ ꯑꯗꯨꯒ꯫ ꯍꯣꯁꯇꯦꯜ ꯃꯩꯁ ꯑꯗꯨꯝ ꯃꯌꯥꯝ ꯂꯩꯃꯤꯟꯅꯗꯤ ꯅꯨꯡꯉꯥꯏꯇꯕꯅꯦꯕ ꯑꯩ ꯆꯠꯇꯧꯔꯒ ꯑꯗꯨꯝ ꯂꯥꯏꯕ꯭ꯔꯦꯔꯤꯗ ꯑꯗꯨꯝ ꯄꯨꯡ ꯀꯨꯟꯃꯔꯤ ꯂꯩꯅꯤꯡꯕꯗꯣ꯫ ꯍꯥꯏꯗꯤ ꯌꯥꯝꯅꯥꯏꯕꯦꯔꯤꯗ ꯑꯣꯏꯅꯅꯤꯡꯕꯣꯃꯅ ꯇꯧꯕꯗꯣ꯫
ꯑꯩꯈꯣꯏ ꯗꯤꯄꯥꯔꯠꯃꯦꯟ ꯂꯥꯞꯄꯒ ꯀ꯭ꯂꯥꯁꯇꯨꯁꯨ꯫ ꯅꯣꯡꯃꯗ ꯀ꯭ꯂꯥꯁ ꯇꯔꯨꯛ ꯇꯔꯨꯛꯀ ꯇꯧꯋꯦꯕ ꯑꯩꯈꯣꯏꯒꯤ ꯇꯝꯃꯛꯄꯗꯣ꯫ ꯑꯗꯨꯅ ꯃꯇꯝꯁꯦ ꯂꯥꯏꯕ꯭ꯔꯦꯔꯤ ꯆꯠꯄꯩ ꯃꯇꯝꯁꯨ ꯁꯨꯡ ꯄꯤꯈꯤꯗ꯭ꯔꯝꯅꯦ꯫ ꯍꯣꯏ ꯇꯉꯥꯏꯐꯗꯅ꯫ ꯑꯗꯨꯝ ꯌꯥꯝ ꯄꯥꯛꯅ ꯆꯪꯈꯤꯗ꯭ꯔꯦꯕ ꯂꯥꯏꯕ꯭ꯔꯦꯔꯤꯗꯣ
ꯃꯤꯒꯤ ꯂꯥꯏꯕꯔꯤꯗꯗꯤ ꯅꯨꯡꯉꯥꯏꯌꯦ ꯑꯇꯩꯗꯒꯤꯗꯤ ꯃꯥꯒꯤ ꯅꯨꯡꯁꯤ ꯅꯨꯡꯁꯥꯗꯣ ꯈꯔ ꯐꯪꯉꯦꯕ꯫
ꯅꯨꯡꯉꯥꯏꯕꯅꯦ ꯑꯗꯨꯝ ꯏꯪ
ꯑꯇꯩꯒꯤꯁꯤꯅ ꯉꯥꯏꯔꯒ ꯐꯨꯟꯁꯨ ꯇꯟꯕ꯫
ꯈꯜꯂꯤꯕꯅꯦ ꯑꯩꯁꯨ ꯑꯦꯝ ꯌꯨꯒꯤ ꯁꯦꯟꯇ꯭ꯔꯦꯜ ꯂꯥꯏꯕ꯭ꯔꯦꯔꯤꯗꯨ꯫ ꯑꯗꯩ ꯍꯦꯟꯅ ꯆꯥꯎꯕ ꯂꯥꯏꯕ꯭ꯔꯦꯔꯤ ꯑꯃ ꯁꯥꯒꯦꯅ ꯈꯜꯂꯤꯕꯅꯤ꯫
ꯌꯥ ꯁꯔꯣ꯫
ꯌꯦ ꯅꯪꯁꯨ ꯂꯥꯏꯔꯤꯛ ꯄꯥꯕ ꯂꯥꯛꯑꯣ꯫
ꯎꯝ꯫
ꯎꯝ꯫
ꯂꯥꯏꯇꯤ ꯉꯥꯏꯕꯅꯦ ꯂꯥꯏꯗꯤ ꯑꯗꯨꯝ ꯄꯥꯅꯤꯗ ꯍꯌꯦꯡ ꯋꯥꯏ ꯊꯕꯛ ꯈꯜꯂꯁꯨ ꯈꯥꯟꯗꯔꯁꯨ ꯂꯥꯏꯔꯤꯛꯇꯤ ꯑꯗꯨꯝ ꯄꯥ ꯄꯥ ꯆꯥꯠꯀꯅꯤ꯫
ꯎꯝ꯫
ꯀꯨꯏꯔꯦꯗ ꯂꯥꯏꯔꯤꯛ ꯄꯥꯕꯒꯤ ꯍꯩꯅꯕꯤ ꯂꯥꯛꯏꯔꯤꯁꯦ ꯃꯃꯥꯡ ꯆꯍꯤ ꯂꯣꯏꯔꯝꯗꯥꯏꯗꯒꯤ꯫
ꯑꯩꯅ ꯍꯥꯟꯅ ꯑꯗꯨꯝ ꯄꯥꯔꯝꯕ꯫ ꯇꯨ ꯊꯥꯎꯖꯟ ꯇ꯭ꯋꯦꯟꯇꯤ ꯐꯥꯏꯚ ꯂꯣꯏꯔꯛꯄꯗꯒꯤꯅꯦ ꯑꯩꯅ ꯂꯥꯏꯔꯤꯛ ꯄꯥ
ꯐꯥꯁꯁꯦꯕꯨꯗꯤ ꯄꯥꯔꯝꯃꯦ ꯀꯣꯂꯦꯖꯇ ꯈꯤꯇꯝ ꯃꯥꯡꯈ꯭ꯔꯦ
ꯄꯥꯔꯝꯃꯤ ꯀꯣꯂꯦꯖꯇꯅ ꯄꯥꯏ ꯑꯩꯗꯤ꯫
ꯑꯩꯈꯣꯏꯅ ꯑꯃꯨꯛ ꯀꯣꯂꯦꯖ ꯐꯥꯔꯁ ꯁꯦꯃꯤꯁꯇꯔꯁꯤꯅ ꯀꯣꯔꯣꯅꯥ ꯑꯣꯏꯔꯦꯅ꯫ ꯀꯣꯂꯦꯁꯀꯤ ꯊꯔ ꯁꯤꯝꯗꯨ ꯑꯣꯟꯂꯟ ꯑꯦꯂꯥꯏꯟꯗ ꯑꯦꯛꯖꯝ ꯊꯔꯛꯑꯦꯕ꯫ ꯑꯣꯗꯪ ꯊꯥꯔꯦ꯫ ꯃꯊꯪ ꯇꯝꯝꯕꯁꯨ ꯁꯨꯝ ꯀꯣꯔꯣꯅꯥ ꯂꯣꯏꯔꯛꯄ ꯐꯔꯗ ꯉꯥꯏꯔꯤ ꯑꯩꯅ ꯁꯤꯅ ꯀꯥꯡꯅ ꯊꯥ ꯑꯗꯨ ꯂꯥꯏꯔꯤꯛ ꯄꯥꯛꯥꯗꯅꯝ ꯂꯔꯦꯗ ꯀꯣꯂꯦꯁ꯫
ꯑꯣꯂꯥꯏꯟꯗ ꯊꯥꯔꯛꯑꯦ ꯅꯨꯡꯉꯥꯏꯇꯦꯗ ꯑꯣꯟꯂꯥꯏꯟꯗ ꯊꯥꯕ꯫
ꯎꯝ ꯅꯨꯡꯉꯥꯏꯇꯕꯅꯤꯅꯦ ꯂꯥꯏꯔꯤꯛ ꯄꯥꯅꯤꯡꯕꯗꯨ ꯄꯣꯛꯛꯇꯕꯅꯤ ꯑꯗꯨꯃꯥꯏꯅ ꯊꯥꯕꯗꯨ꯫
ꯑꯣꯐꯂꯥꯏꯟꯗ ꯐꯩꯌꯦꯕ ꯍꯩꯕ ꯍꯩꯇꯕ ꯑꯗꯨꯝ ꯖꯔꯤꯒ ꯌꯥ ꯑꯣꯟꯂꯥꯏꯟꯗꯨꯗꯤ꯫ ꯀꯅꯥꯒꯤ ꯑꯃ ꯑꯃꯨꯛ ꯌꯦꯡꯅꯤ ꯑꯃꯨꯛ ꯌꯦꯡꯅꯤ꯫ ꯅ ꯑꯩ ꯒ꯭ꯌꯥꯃꯦꯟ ꯑꯇ ꯇꯥꯗꯦꯕ ꯀꯣꯛ ꯌꯥꯝ ꯉꯥꯎ
ꯎꯝ꯫
ꯑꯃꯨꯛ ꯀꯥꯞ ꯂꯩꯅꯤ ꯖꯦꯞ ꯑꯃꯨꯛ ꯁꯦꯝꯅꯤ ꯑꯗꯨꯁꯨ꯫ ꯆꯥꯎꯔꯦꯒ ꯑꯦꯝꯕꯤꯗꯣ ꯄꯤꯛꯑꯦꯒ꯫ ꯑꯁ ꯑꯗꯒꯤ ꯊꯥꯕꯗ ꯆꯠꯂꯨ ꯌꯥꯗꯗꯅꯅꯦ
ꯑꯣꯟꯂꯥꯏꯟ ꯑꯦꯛꯖꯥꯝ ꯃꯅꯤꯄꯨꯔꯒꯤ ꯑꯣꯟꯂꯥꯏꯟ ꯑꯦꯛꯖꯥꯝꯗꯨꯗꯤ ꯃꯇꯝ ꯄꯤꯊꯣꯛꯑꯒ ꯁꯤꯟꯕꯗ ꯊꯨꯕ ꯇꯥꯟꯅ ꯊꯥꯔꯛꯑꯣ ꯍꯥꯏꯕꯅꯤ ꯃꯥꯅꯦ ꯃꯊꯡ ꯍꯧꯌꯦ ꯑꯇꯣꯞꯄꯗ ꯁꯤ ꯄꯨꯡꯁꯨ ꯊꯥꯔꯛꯀꯗꯕꯅꯦ ꯅꯠꯇꯗꯤ ꯐꯦꯜ ꯑꯣꯏꯅꯤ ꯌꯥꯥꯏꯑꯣ
ꯑꯗꯣ ꯑꯩꯒꯤꯗꯨꯁꯨ ꯃꯇꯝ ꯐꯅꯌꯥꯝ ꯍꯦꯟꯅ ꯆꯠꯈ꯭ꯔꯦꯕ ꯊꯥꯔꯦꯗꯅ ꯊꯥꯔꯒ ꯆꯠꯂꯨ ꯌꯧꯑꯣꯁꯦ ꯁꯨꯡꯌꯥ ꯌꯥꯗ꯭ꯔꯕ
ꯎꯝ
ꯑꯗꯨꯒꯤꯗꯣ ꯅꯦꯠ ꯌꯥꯝ ꯌꯥꯎꯗꯕꯩꯔ ꯈꯪꯗꯦꯕ ꯑꯩꯁꯨ ꯐꯣꯟꯒꯤ ꯃꯇꯥꯡꯁꯦ ꯒꯤꯌꯥꯟ ꯃꯦꯟ ꯇꯥꯗ꯭ꯔꯤꯕ ꯑꯗꯨ ꯀꯥꯟꯗ ꯑꯍꯥ ꯆꯠꯂꯨ ꯁꯨꯡꯌꯥ ꯌꯥꯗꯗꯅ ꯄꯨꯡ ꯈꯥꯏꯃꯨꯛ ꯍꯦꯟꯅ ꯀꯩꯅꯨ ꯃꯇꯝꯗꯣ ꯍꯦꯟꯇꯣꯛꯑ ꯀꯥꯟꯗꯅꯦ ꯌꯧꯈꯔꯤꯁꯦ ꯂꯥꯁꯇ
ꯎꯝ ꯑꯗꯨꯝꯀꯥꯟꯗꯨꯗꯤ ꯑꯗꯨꯅ ꯅꯦꯠ ꯁꯤꯖꯤꯟꯅꯕꯁꯨ ꯌꯥꯝꯔꯃꯣꯏꯅꯦ ꯑꯣꯟꯂꯥꯏꯟ ꯉꯥꯛꯇ ꯁꯥꯅꯕ ꯃꯇꯝ ꯑꯣꯏꯕꯗꯣ ꯁꯥꯏꯕꯔ
ꯑꯗꯨꯒꯤꯗꯨꯗꯅꯦ ꯑꯩꯁꯤꯅꯅꯦ ꯍꯦꯛ ꯀꯥꯎꯊꯣꯛꯇꯅ ꯀꯩꯅꯣ ꯊꯝꯃꯨꯔꯦꯅꯦ ꯐ꯭ꯂꯥꯏ ꯃꯣꯠꯁꯨ ꯊꯝꯖꯜꯂꯨꯔꯕ ꯑꯩꯁꯦ
ꯎꯝ
ꯍꯥꯏꯗꯤ ꯑꯩꯈꯣꯏ ꯊꯥꯃꯤꯟꯅꯔꯤꯕ ꯇꯔꯥꯗꯣ ꯀ꯭ꯂꯥꯁꯇꯤ ꯁꯨꯡꯌꯥꯎ ꯌꯥꯎꯅꯤꯡꯗꯦ ꯑꯗꯨꯗꯨꯒ ꯐꯣꯟꯁꯦ ꯄꯪꯇꯧꯗ ꯇꯧꯁꯟꯂꯛꯄ ꯃꯨꯅꯔꯛꯇꯣꯏꯅꯦꯕ ꯑꯗꯨꯗꯨꯗꯤ ꯒꯤꯌꯥꯟ ꯇꯥꯅ ꯏꯌꯥꯅꯕꯅꯦꯅ ꯊꯝꯃꯨꯕꯗꯣ ꯂꯧꯊꯣꯛꯄ ꯀꯥꯎꯔꯕ ꯑꯣꯖꯥꯗꯨꯅꯗꯤ ꯑꯩ ꯊꯥꯔꯛꯄꯗꯣ ꯊꯥꯕꯕꯨꯗꯤ ꯀꯩꯅꯣꯗꯒꯤ ꯑꯇꯣꯞꯄ ꯐꯣꯟ ꯑꯝꯗꯒꯤ ꯊꯥꯕꯅꯦꯕ ꯑꯩꯈꯣꯏ ꯆꯦꯒꯤꯗꯒꯤ ꯌꯧꯔꯛꯇꯦ ꯌꯧꯔꯛꯇꯦꯅ ꯑꯣꯖꯥꯗꯨꯅꯗꯤ ꯐꯣꯟꯁꯦ ꯍꯟꯖꯟ ꯍꯟꯖꯟ ꯇꯧꯔꯛꯑꯕ ꯖꯥꯠꯅꯤ ꯑꯩꯉꯣꯟꯗ ꯑꯩꯅ ꯐ꯭ꯂꯥꯏ ꯃꯣꯠꯇꯣ ꯊꯝꯃꯦ ꯑꯗꯨꯒ ꯂꯧꯊꯣꯛꯄꯁꯨ ꯀꯥꯎꯔꯕ ꯑꯩꯁꯦ ꯑꯩ ꯌꯥꯝ ꯁꯥꯟꯅꯈꯤꯅꯤ ꯑꯣꯐꯂꯥꯏꯟꯗ ꯑꯣꯏꯔꯗꯤ ꯒꯤꯌꯥꯟ ꯇꯥꯅ ꯑꯗꯨꯝ ꯇꯧꯕ ꯌꯥꯕ
ꯑꯩ ꯀꯣꯂꯦꯖꯇ ꯕꯦꯛ ꯆꯥꯕ ꯌꯥꯕꯁꯦ ꯐꯣꯔꯠ ꯁꯦꯃꯤꯁꯇꯔꯗꯨꯗꯡꯅꯦꯕ ꯑꯗꯨ ꯅꯨꯃꯤꯠꯇꯨꯅ ꯗꯥꯎ ꯌꯥꯗꯅ ꯆꯥꯍꯧꯗ꯭ꯔꯦ ꯑꯩ ꯃꯦꯠꯁ ꯍꯥꯏꯔꯛꯇꯦꯕꯀꯣ ꯃꯦꯠꯁ ꯍꯩꯅꯔꯛꯇꯦꯕ ꯐꯣꯔꯠ ꯁꯦꯃꯤꯁꯇꯔꯗ ꯃꯦꯠꯁ ꯍꯡꯉꯛꯄꯅꯦꯕ ꯕꯤꯖꯤꯅꯦꯁ ꯃꯦꯠꯁ ꯍꯥꯏꯕ꯭ꯔꯥ ꯑꯗꯨ ꯃꯦꯠꯁꯦ ꯀꯩꯅꯣ ꯈꯪꯗ꯭ꯔꯕ ꯑꯧꯛꯖꯥꯝꯅꯦꯅ ꯀꯔꯤꯝ ꯈꯪꯗ꯭ꯔꯕꯅꯤꯅ ꯄꯥꯁꯨ ꯄꯥꯗ꯭ꯔꯦ ꯍꯩꯁꯨ ꯍꯩꯇ꯭ꯔꯕꯅꯤꯅ ꯑꯁꯤꯃꯗꯤ ꯐꯦꯜ ꯑꯣꯏꯊꯣꯛꯑꯒ ꯂꯥꯛꯈꯤꯕꯅꯤ ꯑꯗꯨꯒ ꯏꯃꯥꯟꯅꯕ ꯑꯃ ꯁꯨꯠꯇ ꯃꯦꯠꯁ ꯍꯩ ꯂꯩꯔꯝꯕꯅꯦꯕ ꯃꯥꯒ ꯇꯥꯃꯤꯟꯅ ꯂꯩꯔꯝꯃꯦꯗꯤ ꯑꯗꯨꯗꯤ ꯑꯁ ꯍꯥꯏꯗꯤ ꯀꯥꯟꯅꯕ ꯄꯣꯠꯇꯦꯅ ꯑꯗꯨꯝ ꯁꯤꯜꯂ ꯏꯔꯝꯃꯦ ꯃꯥꯅ ꯍꯣꯠꯄꯗ ꯑꯗꯨꯝ ꯌꯦꯡꯉꯤ ꯑꯩ ꯑꯩꯁꯨ ꯃꯥꯅ ꯍꯣꯠꯄꯗ ꯑꯩ ꯊꯝꯕ ꯃꯇꯝꯝ ꯊꯝꯃ
ꯑꯦꯛꯖꯥꯝ ꯍꯥꯏꯁꯦ ꯂꯥꯏꯕꯛꯇꯁꯨ ꯂꯩ ꯍꯥꯏꯁꯦ ꯑꯗꯨꯗꯅꯦ
ꯎꯝ ꯃꯦꯠꯁꯤꯗꯤ ꯈꯪꯗ꯭ꯔꯅ ꯉꯥꯏꯁꯦ ꯑꯩꯈꯣꯏ ꯀꯣꯂꯦꯖꯀꯤ ꯑꯣꯖꯥꯅ ꯇꯥꯛꯄ ꯃꯦꯁ ꯈꯨꯇꯥꯛꯁꯨꯀꯣ ꯁꯨꯡꯑꯣꯟ ꯟꯣꯟꯊꯣꯟꯑꯣꯏ ꯃꯥꯏꯁꯦ ꯃꯥ ꯊꯣꯛꯄ ꯑꯃ ꯑꯣꯟꯁꯤꯜꯂꯛ ꯈꯣꯠꯇꯣꯏꯅꯤ ꯍꯦꯛ ꯂꯣꯏꯕꯒ ꯊꯣꯛꯂꯛꯑꯒ ꯀꯨꯝꯊꯈ꯭ꯔꯒ ꯁꯤꯟꯂꯨ ꯍꯥꯏꯔꯅꯤ ꯀꯥꯈꯠꯈ꯭ꯔꯅꯤ ꯍꯣꯏ ꯍꯣꯏ ꯑꯗꯨꯃꯥꯏꯅ ꯇꯧꯋꯥꯠꯄ ꯃꯦꯠꯁꯤꯅ ꯐꯣꯔꯠ ꯁꯦꯝꯃꯤꯁꯇꯔꯗꯡ ꯈꯤꯇꯪ ꯌꯥꯎꯔꯛꯄꯅꯤꯅ ꯑꯩꯈꯣꯏꯁꯨ ꯑꯁ ꯁꯤꯈꯛ ꯂꯣꯏꯔꯒꯗꯤ ꯈꯜꯂ ꯈꯜꯂ ꯇꯝꯃꯛꯄꯅꯦ
ꯑꯩꯗꯤ ꯃꯦꯠꯃꯦꯇꯤꯛꯁꯁꯦ ꯊꯥꯗꯣꯔꯛꯄꯁꯦ ꯀ꯭ꯂꯥꯁ ꯇꯦꯟꯗꯒꯤ ꯊꯥꯗꯣꯛꯑꯦꯕꯀꯣ
ꯎꯝ
ꯑꯗꯨꯗꯒꯤ ꯊꯥꯗꯣꯛꯈꯤꯕꯁꯤꯅ ꯑꯃꯨꯛ ꯀꯩꯅꯣꯗ ꯖꯦꯔꯦꯜ ꯄꯦꯄꯔꯗ ꯃꯥꯁꯇꯔ ꯇꯝꯃ ꯀꯥꯟꯗ ꯅꯦꯠ ꯑꯦꯛꯖꯥꯝ ꯊꯥꯕꯗ ꯑꯃꯨꯛ ꯌꯥꯎꯛꯄꯗꯨꯅꯦꯕ ꯃꯦꯠꯃꯦꯇꯤꯀꯦꯜ ꯔꯤꯖꯅꯤꯡꯒꯤ ꯑꯗꯨꯗꯨꯅ ꯑꯃꯨꯛ ꯃꯀꯣꯛꯇꯒꯤ ꯍꯜꯂꯦ ꯋꯥꯟ ꯇꯨ ꯊ꯭ꯔꯤꯗꯩ ꯑꯗꯨꯒ ꯍꯥꯟꯅ ꯈꯔ ꯇꯝꯃꯛꯄꯅꯤꯅꯅꯦ ꯑꯗꯨꯝ ꯌꯥꯏꯑꯕ ꯈꯔ ꯑꯗꯨꯝ ꯑꯗꯣ ꯄꯥꯛꯅꯗꯤ ꯍꯩꯌꯨ ꯌꯥꯗꯦ ꯄꯥꯡꯅ ꯄꯥꯡꯅꯕ ꯑꯗꯨꯝ ꯂꯣꯏꯁꯟꯈ꯭ꯔꯦ
ꯌꯥꯔꯦꯗ ꯃꯦꯁꯖꯤ ꯃꯥꯒꯤ
ꯍꯩꯈ꯭ꯔꯗꯤ ꯅꯨꯡꯉꯥꯏꯕꯅꯦꯕ ꯑꯗꯨꯒ ꯏꯁꯇꯦꯞ ꯑꯇꯪ ꯀꯥꯎꯔꯗꯤ ꯑꯗꯨꯝ ꯍꯣꯏ
ꯑꯩꯇꯤ ꯖꯨꯃꯦꯇ꯭ꯔꯤꯒꯤ ꯁꯔꯨꯛꯁꯦ ꯁꯤꯁꯤꯅ ꯏꯅꯨꯡꯅꯨꯡꯉꯥꯏꯔꯦ
ꯎꯝ ꯑꯩꯅ ꯃꯅꯨꯡ ꯁꯔꯨꯛ ꯇꯥꯏꯟꯗꯕ ꯑꯩ ꯑꯗꯨ ꯁꯛꯔꯨꯇꯨ ꯌꯧꯔꯗꯤ ꯀꯣꯛ ꯀꯣꯛ ꯀꯣꯛ ꯌꯥꯝ ꯉꯥꯎꯋꯦ ꯋꯥꯈꯜꯅ ꯚꯥꯕ ꯑꯗꯨꯝ ꯁꯥꯒꯠꯂꯛꯑꯦꯕ ꯃꯣꯏꯅ ꯁꯤ ꯌꯦꯛꯏ ꯍꯣꯠꯂꯤ ꯑꯪꯀꯁꯦ ꯑꯩ ꯋꯥꯈꯜꯗ ꯑꯃꯨꯛ ꯍꯦꯟꯅ ꯈꯟꯖꯟꯕꯗꯣ ꯑꯁꯤ ꯌꯦꯛꯑ ꯀꯔꯤꯕꯨ ꯀꯥꯟꯅꯗꯣꯏꯅꯣ ꯑꯗꯨꯝ ꯈꯜꯂ ꯂꯩꯗꯣꯏꯅꯤ
ꯍꯝ
ꯃꯦꯁ ꯑꯣꯏꯅꯅꯦ ꯍꯧꯖꯤꯛꯐꯥꯎ ꯐꯣꯝꯃꯨꯂꯥ ꯃꯦꯟꯁꯨꯔꯦꯁꯟꯒꯤ ꯐꯣꯝꯂꯥꯑꯒꯗꯣ